ꯎꯝ
ꯅꯪ ꯀꯗꯥꯏ ꯆꯠꯂꯨꯏꯅꯣ
ꯀꯩꯅꯣ ꯇꯧꯕ
ꯍ ꯍ ꯍ
ꯅꯅ ꯌꯥꯝ ꯄꯥꯝꯖꯕ ꯃ ꯑꯃ ꯂꯩꯗꯅ ꯅꯪꯅ ꯀꯨꯏꯅ ꯀꯨꯏꯅ ꯂꯩꯕ꯭ꯔ ꯐꯣꯟ ꯃꯦꯠꯂꯒ
ꯑꯣ ꯌꯥꯔꯦ ꯌꯥꯔꯦ ꯀꯣ
ꯈꯪꯉꯦꯗꯅ
ꯈꯪꯉꯦ ꯀꯥꯏ ꯆꯠꯇꯣꯏꯔꯣ ꯅꯪꯅ
ꯆꯠꯂꯣꯏꯗ ꯑꯩꯗꯤ ꯀꯩꯃꯇ ꯆꯠꯂꯔꯣꯏ ꯑꯩ ꯏꯁꯥꯁꯨ ꯅꯨꯡꯉꯥꯏꯇꯦ ꯑꯩ ꯄꯣꯊꯥꯔ ꯂꯩꯔꯅꯤ ꯉꯁꯤꯗꯤ
ꯄ꯭ꯔꯣꯒꯥꯝ ꯂꯩꯇꯦ ꯉꯁꯤ
ꯂꯩꯇꯦ ꯇꯨꯏꯁꯟꯁꯨ ꯆꯠꯊꯣꯛꯎꯔꯦ ꯑꯩꯒꯤ ꯁꯥꯇ꯭ꯔꯗꯨꯅ ꯍꯌꯦꯡ ꯀꯣꯏꯕ ꯆꯠꯁꯦꯅ ꯀꯟꯅ ꯉꯪꯏ ꯑꯩꯉꯣꯟꯗ
ꯀꯥꯗꯥꯏ ꯆꯧꯒꯦ ꯍꯥꯏꯅꯣ
ꯁꯟ ꯆꯥꯕ ꯆꯠꯁꯦꯌꯦ ꯍꯌꯦꯡ ꯑꯜ ꯍꯌꯥꯠꯇ ꯑꯩꯅ ꯍꯣꯏ ꯍꯣꯏ ꯍꯣꯏ ꯍꯥꯏꯔꯝꯕꯅꯦ ꯅꯠꯇ꯭ꯔꯗꯤ ꯃꯥ ꯁꯥꯎꯗꯣꯏꯕ ꯑꯃꯨꯛ ꯀꯦꯠꯁꯤꯟꯅ ꯂꯩꯔꯦ ꯀꯦꯠꯁꯤꯟꯅꯔꯒ ꯑꯩꯉꯣꯟꯗ
ꯑꯁ ꯃꯥ ꯑꯁ ꯃꯏꯗꯣ ꯌꯥꯝ ꯈꯪꯃꯜꯂꯦꯕꯨ ꯃꯥꯏꯗꯨꯗꯤ
ꯏꯁ ꯀꯣꯐꯤ ꯀꯜꯆꯔꯗ ꯄꯨꯑꯣꯀꯥ ꯍꯥꯏꯔꯛꯏꯅꯦꯕ ꯑꯩꯉꯣꯟꯗ ꯕꯔꯒꯔꯗ ꯆꯥꯅꯤꯡꯉꯦ ꯀꯥꯏ
ꯕ ꯁꯤ ꯀ꯭ꯂꯥꯁ ꯁꯤꯛꯁ ꯁꯚꯦꯟꯒꯤ ꯑꯉꯥꯡꯒ ꯃꯥꯜꯂꯨꯔꯦ
ꯀ꯭ꯂꯥꯁ ꯁꯤꯛꯁ ꯁꯚꯦꯟꯒꯤ ꯃꯥꯜꯂꯨꯔꯦ ꯀ꯭ꯂꯥꯁ ꯋꯥꯟ ꯃꯛꯇꯤ
ꯃꯥ ꯑꯗꯨ ꯍꯥꯏꯔꯒꯥ ꯑꯩ ꯄꯩꯁꯥ ꯑꯝꯇ ꯂꯩ ꯂꯨꯄꯥ ꯀꯨꯟꯊ꯭ꯔꯥ ꯃꯥꯊꯣꯏ ꯈꯛꯇꯪ ꯂꯩ
ꯑꯗꯨꯒ ꯍꯌꯦꯡ ꯀꯩꯅꯣ ꯑꯥꯜꯂꯥ ꯍꯥꯏꯠꯇ ꯆꯠꯇꯣꯏꯔꯣ ꯍꯥ ꯍꯥ
ꯅꯠꯇꯦ ꯑꯩꯗꯤ ꯉꯁꯥꯏ ꯄꯩꯁꯥ ꯊꯥꯗꯣꯛꯑ ꯍꯦꯛ ꯊꯥꯗꯣꯛꯄꯒ ꯌꯦꯡꯕꯗꯣ ꯊꯣꯛꯇ꯭ꯔꯤꯉꯩꯒꯤ ꯄꯩꯁꯥ ꯅꯨꯨꯄꯥ ꯂꯤꯁꯤꯡ ꯑꯃꯒꯨꯝꯃ ꯌꯥꯎꯕ ꯅꯦꯕ ꯑꯗ ꯑꯩꯗꯤ ꯃꯤꯟꯇ꯭ꯔꯗꯩ ꯈꯨꯡꯎꯞ ꯑꯃꯗꯤ ꯂꯩꯔꯒꯦꯒꯥ ꯈꯂꯝꯃꯦꯕꯀꯣ ꯌꯥꯗ꯭ꯔꯦꯍꯦ
ꯀꯩꯅꯣ
ꯑꯩꯁꯨ ꯇꯨ ꯒ꯭ꯔꯤ ꯎꯝ
ꯑꯩꯁ ꯇꯦꯛ ꯑꯦ ꯇꯦꯛ ꯑꯩꯁ ꯑꯗꯨꯃꯥꯏ ꯈ ꯇꯧꯑꯣꯃꯦ ꯑꯝꯇ ꯌꯥꯗ꯭ꯔꯦꯍꯦ ꯂꯦꯡꯕ ꯍꯥ ꯂꯦꯡꯕ ꯌꯗ꯭ꯔꯦ ꯍꯥꯎ ꯑꯦꯛꯁꯔꯁꯥꯏꯁ ꯈꯔ ꯇꯧꯔꯨꯕ ꯅꯠꯇꯦ ꯂꯦꯡꯕ ꯌꯥꯗ꯭ꯔꯦ
ꯐꯔꯦ ꯑꯁ ꯂꯝꯂꯣꯡꯗ ꯗꯥꯏꯔꯦꯛ ꯂꯩꯕꯅꯦ ꯕꯖꯥꯔꯗꯨꯗ ꯑꯗꯨꯝ ꯍꯦꯛ ꯂꯝꯂꯣꯡ ꯌꯧꯗ꯭ꯔꯤꯉꯩꯗ ꯂꯩꯕꯅꯦ ꯅꯍꯥꯟꯃꯨꯛ ꯏꯕꯥꯟꯅꯤꯅꯥ ꯆꯥꯛꯆꯥꯖꯦ ꯆꯠꯂꯨꯕꯩ ꯀꯩꯅꯣꯗꯣ
ꯍꯥ
ꯏꯕꯥꯟꯅꯤ ꯅꯍꯟꯃꯨꯛ ꯆꯥꯛ ꯆꯥꯖꯦ ꯆꯠꯂꯨꯕ ꯏꯟꯗꯤꯔꯥ ꯀꯤꯠꯆꯟꯗꯣ ꯑꯗꯨꯒꯤ ꯂꯝꯕꯤꯗꯨꯗ ꯊꯧꯔꯦꯗꯅ ꯂꯝꯂꯣꯡ ꯃꯔꯤ ꯐꯥꯡꯕ ꯑꯝ ꯂꯩꯔꯝꯒꯅꯤꯕ ꯑꯗꯨ ꯌꯧꯗ꯭ꯔꯤꯉꯩꯗ ꯑꯗꯨꯝ ꯂꯩꯔꯦ ꯁꯤꯗꯩ ꯆꯠꯂꯅꯤ ꯕꯖꯥꯔꯗ ꯆꯠꯂꯅꯤ ꯕꯖꯥꯔ ꯆꯠꯇ꯭ꯔꯁꯨ ꯌꯥꯏ ꯀꯣꯅꯨꯡꯃꯥꯡ ꯆꯠ ꯆꯠꯂꯖꯨ ꯌꯥꯏꯕ ꯑꯗꯨ ꯀꯣꯅꯨꯡꯃꯡ ꯆꯠꯀꯦ ꯑꯥ ꯏꯕꯥꯟꯅꯤꯅ ꯈꯗꯤꯝꯁꯇꯣ ꯏꯕꯥꯟꯅꯤꯅ ꯅꯍꯥꯟꯃꯨꯛ ꯀꯩꯅꯣ ꯂꯩꯐꯝ ꯑꯥ ꯑꯗꯩ ꯑꯥ ꯑꯥ ꯑꯥ ꯑꯗꯨꯒ ꯑꯗꯨꯝ ꯇꯤꯟꯁꯤꯠ ꯔꯣꯠꯇ ꯆꯠꯈꯤꯗꯣꯏꯕ
ꯀꯗꯥꯏ ꯆꯠꯄꯩꯅꯣ
ꯍꯌꯦꯡ ꯃꯥ ꯀꯦꯕꯤ ꯀꯩꯅꯣꯗ ꯇꯥꯏ ꯍꯥꯏꯕ ꯀꯦꯕꯤ ꯂꯝꯂꯣꯡꯗ
ꯂꯝꯂꯣꯡ
ꯎꯝ
ꯏꯆꯦ ꯆꯦ ꯄꯥꯕꯨꯡꯒꯤ ꯑꯍ ꯂꯨꯍꯣꯡꯕ ꯆꯠꯄꯗ ꯇꯣꯡꯅꯕ ꯁꫭꯟꯗꯜꯗꫭ ꯎꯕ꯭ꯔꯥ ꯄꯥꯕꯨꯡꯒꯤ ꯂꯨꯍꫭꯡꯕ ꯆꯠꯄꯗ ꯇꫭꯡꯕ ꯁꯦꯟꯅꯗꫭ ꯀꯥꯏ‌ꯗ ꯎ ꯑꫭ ꯁꯤ ꯍꯪꯒꯄꯥꯟꯗ ꯌꯥꯎꯔꯤꯖꯦ ‌ꯑꫭ ꯑꫭ
ꯆꯥꯛꯆ꯫
ꯔꯥꯅꯤꯕꯂꯥ ꯑꯦꯛꯇꯤꯡꯖꯦ ꯑꯩ ꯁꯥꯇ꯭ꯔꯗ ꯇꯧꯈꯠ ꯂꯩꯔꯦꯕ ꯍꯧꯖꯤꯛ꯫ ꯏꯔꯣꯏ ꯏꯅꯤꯡꯗꯦ ꯊꯧꯔꯛꯏꯅꯦ ꯍꯥꯏꯕ꯫
ꯅꯪ ꯁꯥꯎꯇꯤꯌꯦ꯫
ꯑꯁ ꯌꯥꯝ ꯁꯥꯎꯅꯤꯡꯉꯦꯗ꯫ ꯃꯤꯅ ꯑꯩꯈꯣꯏꯖꯦ ꯄꯨꯡꯁꯥꯟꯗ ꯁꯥꯟꯅꯕꯩ ꯇꯥꯏꯞꯇ ꯇꯧꯈꯠꯂꯛꯑꯦ꯫ ꯍꯩꯅꯗ꯭ꯔꯦ꯫ ꯊꯤꯅ ꯅꯥꯅ ꯆꯩꯅꯤꯡꯉꯛꯄꯒꯤ ꯇꯥꯟꯐꯝ ꯌꯧꯔꯛꯑꯦ꯫ ꯎ ꯫ ꯅꯪꯅ ꯅꯣꯡꯃꯗꯤ ꯁꯣꯏꯗꯅ ꯄꯥꯏꯒꯤꯅꯦ ꯍꯥꯏꯕ ꯈꯪꯉꯦ ꯇꯟꯖꯥ-ꯃꯦꯟꯖꯥ ꯑꯃ ꯌꯦꯡꯉꯒ꯫
ꯀꯩꯅꯣ꯫
ꯋꯥꯔꯤꯅꯤꯗ ꯁꯣꯝꯗ ꯁꯤꯗ ꯌꯥꯗꯦ ꯍꯥꯏꯔꯤ꯫
ꯇꯥꯊꯣꯠꯄꯤ꯫
ꯃꯈꯤ‌ ꯉꯔꯥꯡ ꯐꯤꯗꯛ ꯂꯩꯔꯛꯑꯦ ꯇꯣꯞꯁ ꯑꯩꯒꯤ꯫ ꯑꯥ ꯇꯣꯞꯁꯑꯗꯤ ꯑꯥꯝꯂꯦꯁꯀꯤ ꯂꯨꯍꯣꯡ ꯆꯠꯅꯤꯉꯥꯏ ꯇꯧꯕꯤꯗꯣ ꯇꯨꯅꯕ꯫ ꯌꯦꯡꯗꯦ꯫ ꯀꯥꯏꯗꯒꯤ꯫ ꯔꯣꯌꯦꯜ ꯕ꯭ꯂꯨꯅꯤꯅ ꯑꯁ ꯉꯔꯥꯡ ꯔꯣꯌꯦꯜ ꯕ꯭ꯂꯨꯒꯤ ꯈꯪꯕ꯭ꯔꯥ ꯁꯂꯦꯖꯥ꯫
ꯈꯪꯍꯧꯗꯦ꯫ ꯑꯗꯨꯅ ꯑ ꯌꯦꯂꯣ ꯑꯣꯏ ꯀꯩꯑꫭꯏ꯫
ꯔꯣꯌꯦꯜ ꯕ꯭ꯂꯨ ꯉꯔꯥꯡ ꯔꯣꯌꯦꯜ ꯕ꯭ꯂꯨꯒ꯫ ꯀꯩꯅꯣ ꯐꯖꯕ ꯂꯩꯍꯧꯋꯦꯕ ꯐꯤꯗꯛ꯫ ꯑꯩ ꯐꯤꯔꯣꯟ ꯇꯨꯕ ꯊꯝꯃꯅꯤ ꯍꯧꯖꯤꯛ꯫
ꯐꯤꯔꯣꯜ ꯇꯨꯕ ꯇꯝꯃꯅꯤꯌꯦ꯫
ꯎꯝ ꯇꯝꯃꯅꯤ ꯄꯩꯁꯥ ꯍꯦꯛ ꯂꯩꯕꯒ ꯑꯥꯔꯕꯤꯟ ꯇꯣꯟꯖꯝꯒꯤ ꯀ꯭ꯂꯥꯁꯇ꯫ ꯅꯠꯇ꯭ꯔꯒꯅ ꯕꯥꯆꯨꯗ ꯇꯝꯃꯅꯤ꯫
ꯇꯝꯃꯣ ꯑꯝꯇꯥ꯫
ꯕꯆꯨ ꯌꯨꯅꯤꯛ ꯀ꯭ꯔꯤꯌꯦꯁꯟꯗ꯫
ꯇꯝꯃꯣ ꯇꯝꯃꯣ ꯇꯝꯃꯣ꯫
ꯄꯨꯛꯅꯥꯏꯌꯦ꯫ ꯅꯪ ꯄꯨꯡ ꯀꯌꯥꯕꯧ ꯁꯪꯗꯣꯏꯅꯣ ꯑꯁꯤ ꯂꯣꯏꯔꯒ ꯑꯩ ꯇꯧꯔꯛꯀꯦ
ꯇꯧꯔꯛꯑꯣ꯫
ꯑꯩꯅꯥ ꯇꯧꯕꯗꯤ ꯄꯥꯏꯔꯨꯅꯣ ꯅꯕꯥꯅꯤ ꯇꯧꯅꯔ ꯂꯩꯔꯣ ꯑꯁꯤꯒꯤꯗꯨ ꯇꯧꯔꯤꯔꯣ ꯅꯪꯅ꯫ ꯑꯦ ꯁꯤꯗꯤ ꯑꯣꯟꯂꯥꯏꯟ ꯂꯩꯇ꯭ꯔꯗꯤ ꯈꯪꯗꯦꯍꯦ ꯍꯥꯏꯅꯗꯗꯤ ꯑꯗꯣ ꯔꯤꯡꯒꯤꯡ ꯆꯠꯄ ꯗꯣ ꯍꯥꯏꯗꯤ ꯑꯗꯣ ꯁꯤ ꯈꯪꯗꯦꯕ ꯐꯣꯟ ꯂꯥꯛꯄꯗꯨ ꯊꯨꯞꯄꯒ ꯏꯟ ꯊꯨꯞꯄꯒ ꯇꯧꯕꯅ ꯍꯦꯟꯅ ꯐꯖꯩ ꯑꯩꯗꯤ ꯊꯥꯛꯊꯔ ꯇꯧꯕꯗꯣ ꯑꯃꯣꯠꯄꯤ ꯌꯥꯝ ꯃꯥꯜꯂꯦ ꯁꯨꯔꯨꯡ ꯁꯔꯥꯡ꯫ ꯄꯨꯜꯂꯨ ꯃꯊꯥ ꯌꯥꯝ ꯁꯥꯏ ꯑꯩ ꯎꯆꯤꯒꯤ ꯇꯨꯝꯕ ꯌꯥꯝ ꯇꯨꯝꯕ ꯌꯥꯝ ꯐꯪꯗ꯭ꯔꯦ
ꯎꯝ꯫
ꯏꯁꯇꯤ ꯅꯨꯡ ꯇꯛꯑꯣ ꯁꯦꯝꯃꯣ ꯁꯦꯝꯍꯧꯔꯣ ꯑꯗꯨꯗꯣ
ꯑꯁ ꯅꯍꯥꯟ ꯀꯩꯅꫭꯒꯤ
ꯈꯣꯏ ꯃꯥꯗꯩꯁꯨ ꯐꯅꯦꯛ ꯀꯩꯀꯥ ꯁꯥꯅꯤꯡꯉꯥꯏꯒꯤ ꯍꯥꯏꯗꯤ ꯈꯣꯏ ꯀꯩꯀꯩ ꯐꯪꯁꯟ ꯇꯧꯔꯀꯥꯟ ꯁꯦꯠꯅꯤꯡꯉꯥꯏ ꯐꯅꯦꯛꯇꯣ ꯫ ꯈꯨꯔꯈꯨꯜ ꯃꯅꯥꯎ ꯐꯦꯟꯕꯤ ꯑꯗꯨꯃꯥꯏꯅ ꯇꯧꯔꯒꯦ
ꯃꯈꯤ ꯍꯌꯦꯡ ꯄꯨꯡ ꯀ꯭ꯌꯥ ꯆꯠꯇꯣꯏꯅꯣ꯫
ꯄꯨꯡ ꯀ꯭ꯌꯥ ꯆꯠꯇꯣꯏꯅꯣ ꯍꯌꯦꯡ ꯄꯨꯡ ꯅꯤꯄꯥꯟ ꯅꯪꯅꯕ ꯆꯠꯇꯣꯏꯅꯤ ꯌ‌ꯦ
ꯍꯌꯦꯡ ꯈꯛꯇꯪ ꯂꯣ ꯃꯈꯤ꯫
ꯃꯥꯅꯦ ꯅꯨꯃꯤꯠ ꯑꯃꯈꯇ ꯍꯌꯦꯡꯅ ꯂꯣꯏꯔꯦ ꯍꯌꯦꯡꯅ ꯄꯨꯝꯂꯣꯏ ꯂꯣꯏꯔꯦ ꯃꯣꯏꯒꯤꯗꯨꯗ ꯎꯝ ꯑꯗꯨ ꯂꯣꯏꯕꯗꯩꯅꯦ ꯀꯣꯏꯕ ꯑꯃ꯭ꯔꯛ ꯆꯠꯂꯨꯔꯁꯦ ꯍꯩꯁꯦ ꯊꯝꯕꯥꯜ ꯌꯦꯡꯕꯗꯣ꯫
ꯎꯝ꯫
ꯅꯪꯒꯤ ꯇꯨꯏꯁꯟꯗꯣ ꯀꯃꯥꯏꯟ ꯇꯧꯗꯣꯏꯅꯣ ꯍꯥꯏꯕ ꯁꯨꯇꯤ ꯃꯅꯨꯡꯗ ꯑꯃ ꯂꯥꯛ꯫
ꯑꯌꯨꯛ ꯑꯃ ꯇꯧꯊꯣꯛꯄ ꯌꯥꯕ꯭ꯔꯥ ꯍꯪꯉꯣꯅꯦ ꯃꯈꯤ ꯌꯥꯕ꯭ꯔꯥ ꯌꯦꯡꯉꯣꯅꯦ ꯅꯣꯡꯃ
ꯑꯌꯨꯛ ꯑꯃ ꯇꯧꯊꯣꯛ ꯌꯥꯔꯣꯏꯗ꯭ꯔꯥ ꯍꯥꯏꯕ ꯑꯗꯨ ꯑꯗꯨꯝ ꯆꯠꯇꯧꯅꯦ ꯂꯩꯇ‌ꯦ ꯑꯩꯁꯨ
ꯍꯣꯏ ꯑꯗꯨ ꯃꯥ ꯍꯌꯦꯡ ꯂꯣꯏꯔ ꯈꯟꯅꯔꯁꯦ ꯍꯪꯆꯤꯠꯄꯨ ꯆꯠꯂꯁꯨ
ꯍꯣ ꯍꯣ ꯍꯣꯏ꯫
ꯑꯩꯗꯤ ꯑꯩꯗꯤ ꯑꯗꯨ ꯀꯩꯗꯧꯔꯒꯦ ꯀꯩꯁꯨ ꯀꯥꯏꯔꯣꯏꯌꯦ
ꯑꯣ
ꯊꯦꯡꯕ ꯍꯥꯏꯁꯦ ꯀꯩꯅꯣ ꯍꫭꯏꯒꯁꯨ ꯆꯠꯁꯦ ꯍꯥꯏꯅꯒꯤꯝꯅꯦꯕ ꯊꯝꯕꯥꯟ ꯌ‌ꯦꯡ ꯅꯍꯥꯟ ꯃꯨꯛꯀꯤꯗꯨꯗ ꯊꯝꯆꯦꯠ ꯍꯦꯛꯄ ꯌꯥꯔꯕꯣ ꯅꯝ ꯀꯩꯅꯣ ꯍꯣꯏꯒꯅꯤ꯫
ꯈꯪꯗꯦꯅꯦ ꯑꯗꫭꯃꯥ꯫
ꯀꯩꯅꯣꯒꯤ ꯆꯥꯛꯑꯣꯏ ꯏꯕ‌ꯦꯝꯃ ꯃꯤ ꯅꯨꯄꯤ ꯎꯅꯔꯒ ꯂꯣꯏ ꯆꯠꯈ꯭ꯔꯕꯅꯤ ꯑꯈꯣꯏꯒꯗꯤ ꯑꯈꯣꯏꯗꯤ ꯑꯈꯣꯏꯗꯤ ꯀꯩꯅꯣꯅꯤꯅ꯫ ꯃꯅꯥꯎꯄꯤꯅꯤꯅ ꯑꯈꯣꯏ ꯏꯇꯩꯍꯣꯏꯅ ꯅꯠꯇ꯭ꯔꯥ
ꯑꯍꯨꯝ꯫
ꯅꯠꯇ꯭ꯔꯥ
ꯅꯠꯂꯤ ꯅꯠꯂꯤ
ꯆꯥꯛꯑꯣꯏ ꯆꯥꯛꯑꯣꯏ ꯑꯈꯣꯏꯅ ꯊꯝꯕꯥꯜ ꯌꯦꯡꯕ ꯆꯠꯄꯗ ꯃꯥꯅ ꯆꯥꯛꯀꯗꯕ ꯅꯠꯇꯦ ꯃꯤ ꯅꯨꯄꯤ ꯎꯅꯗꯅ꯫
ꯍꯝ꯫
ꯆꯥꯕ꯭ꯔꯥ ꯂꯧꯊꯣꯛꯄ ꯆꯥꯔꫭꯏꯅꯥ ꯆꯥꯔꫭ ꯄꯟꯒ꯭ꯔꯥꯅꯤ ꯄꯟꯒ꯭ꯔꯥꯅꯤ ꯗꯨꯗꯥ ꯇꯨ ꯈꯪꯉꯕ ꯃꯥꯈꯤꯌꯥ ꯑꯩ ꯃꯦꯁꯦꯁ ꯑꯃꯨꯛꯀ ꯊꯥꯔꯛꯀꯦꯀꯣ ꯉꯥꯛꯇꯪ ꯂꯩꯔꯒ
ꯍꯣꯏ ꯍꯣꯏ꯫
ꯌꯥꯕ ꯅꯠꯇ꯭ꯔꯥ꯫
ꯌꯥꯏꯌ‌ꯦ ꯌꯥꯏ
ꯑꯥ